ꯑꯧ ꯇꯥꯏ ꯇꯥꯏ ꯍꯣꯔꯦꯜ ꯅꯨꯡꯉꯥꯏꯅꯤ ꯕꯣꯜꯗꯣ
ꯉꯁꯤꯕꯨꯗꯤ ꯃꯣꯢ ꯉꯁꯤ ꯁꯥꯟꯅꯔꯤꯁꯦ ꯀꯩꯅꯣ ꯀꯩꯅꯣ ꯁꯤꯃꯤ ꯌꯧꯔꯛꯑꯕ ꯅꯠꯇ꯭ꯔꯣ
ꯍ‌ꯣꯏ ꯁꯤꯃꯤ ꯐꯥꯏꯅꯦꯜꯅꯦ ꯉꯁꯤ ꯉꯔꯥꯡ ꯄꯨꯡ ꯚꯥꯔꯣ ꯃꯈꯥꯏ ꯉꯁꯥꯏ ꯉꯝꯈꯤꯕ ꯀꯩꯅꯣꯗꯣ ꯁ꯭ꯄꯦꯟꯗꯣ
ꯑꯣ
ꯁ꯭ꯄꯦꯟꯗꯨꯒ ꯉꯁꯤ ꯉꯝꯕꯒ ꯀꯩꯅꯣꯒ ꯐꯥꯏꯅꯦꯜꯗ ꯁꯥꯟꯅꯔꯅꯦꯕ
ꯑꯗꯨꯗꯤ ꯁ꯭ꯄꯦꯟ ꯐꯥꯏꯅꯦꯜ ꯆꯪꯉꯦꯅꯦꯀꯣ
ꯁ꯭ꯄꯦꯟ ꯐꯥꯢꯅꯦꯜ ꯐꯥꯢꯅꯦꯜ ꯆꯪꯈ꯭ꯔꯦ ꯐ꯭ꯔꯥꯟꯁ ꯂꯩꯍꯧꯔꯦ
ꯑꯣ ꯃꯣꯏ ꯑꯝꯕꯥꯄꯤꯦꯁꯤꯦ ꯀꯔꯤ ꯀꯅꯥꯅꯣ
ꯐ꯭ꯔꯥꯟꯁꯅꯦ
ꯃꯣꯢ ꯂꯩꯍꯧꯔꯦ
ꯂꯩꯍꯧꯔꯦꯗ ꯃꯣꯏ ꯊꯥꯔꯠ ꯄ꯭ꯂꯦꯁꯇ ꯑꯃꯨꯛ ꯁꯥꯟꯅꯗꯣꯏꯅꯤ ꯃꯣꯏ ꯐ꯭ꯔꯥꯟꯁ ꯉꯁꯤ ꯉꯝ ꯉꯁꯤ ꯄꯣ ꯄꯣꯕꯒ ꯐ꯭ꯔꯥꯟꯁꯀ ꯁꯥꯟꯅꯗꯣꯏꯅꯤ
ꯑꯣ ꯇꯥꯡ ꯆꯥꯗꯗꯤ
ꯍꯣꯔꯦꯟ ꯑꯥꯔꯖꯦꯟ ꯑꯥꯔꯖꯦꯟꯇꯤꯅꯥꯒꯤ ꯄ꯭ꯂꯦ ꯃꯦꯠꯆ ꯑꯣꯢ ꯌꯦꯡ ꯇꯥꯔꯦ
ꯀꯅꯥ ꯀꯅꯥꯒꯤ ꯀꯅꯥꯒꯤꯅ ꯀꯩꯅ‌ꯣ ꯇꯧꯗꯧ ꯃꯥꯟꯒꯦ
ꯈꯪꯗꯦꯅꯦ ꯑꯩ ꯏꯪꯂꯦꯟꯒꯤ ꯀꯌꯥ ꯌꯦꯡꯗ꯭ꯔꯦꯅꯦ ꯏꯪꯂꯦꯟꯁꯨ ꯑꯗꯨꯝ ꯄꯁꯤꯡꯕ ꯃꯩ ꯃꯇꯦꯛ ꯌꯦꯡꯕꯒ ꯄꯥꯁ ꯅꯩꯗꯤ ꯅꯩꯕꯅꯦꯗ ꯐꯖꯒꯅꯤ ꯑꯗꯨꯒ ꯑꯔꯖꯦꯟ ꯑꯔꯖꯦꯟꯇꯤꯅꯥꯗꯗꯤ ꯗꯥꯎ ꯑꯗꯨꯝ ꯀꯟꯕꯅꯦꯕ ꯗꯥꯎ ꯑꯗꯨꯝ ꯌꯥꯕꯅꯦꯕ
ꯎꯝ ꯂꯣꯏꯔꯝꯗꯥꯏꯒꯤ ꯇꯧꯕꯤꯗꯨꯅꯤꯅꯦ ꯃꯣꯢꯁꯦ ꯍꯦꯔꯣ ꯃꯥ ꯃꯥꯏ ꯃꯥꯒꯤ ꯐꯦꯟꯒꯩꯅ ꯍꯦꯔꯣꯗꯤ ꯂꯥꯁꯇ ꯍꯥꯏꯗꯨꯅꯤ ꯀꯩꯅꯣ ꯑꯃ ꯂꯩꯗꯥꯏ ꯃꯥꯒꯤ ꯐꯦꯟ ꯃꯌꯥꯝꯗꯨꯅ ꯍꯦꯔꯣꯗꯤ ꯂꯥꯁꯇ ꯅꯍꯥꯟꯒꯤ ꯀꯩꯅꯣ ꯇꯧꯕꯗꯣ ꯑꯗꯣ ꯄꯣꯔꯗꯧ ꯃꯥꯜꯂꯨꯔꯒ ꯃꯁꯤ
ꯁꯨꯔꯕꯅꯦꯕꯀꯣ ꯑꯍꯥꯟꯕ ꯏꯖꯤꯞꯀ ꯁꯥꯟꯅꯕꯗꯣ ꯑꯗꯨꯁꯨ ꯅꯥꯏꯟꯇꯤ ꯃꯤꯅꯠꯁꯇ ꯗ꯭ꯔꯣ ꯆꯠꯂꯒ ꯑꯗꯨꯗ ꯐꯤꯞꯇꯤꯟ ꯃꯤꯅꯠꯁ ꯐꯤꯞꯇꯤꯟ ꯃꯤꯅꯠꯁ ꯁꯥꯟꯅꯕꯗꯣ
ꯑꯣ
ꯑꯗꯨꯗꯅ ꯅꯩꯈꯤꯕꯅꯦꯕ ꯑꯗꯨꯒ ꯃꯃꯥꯡ ꯅꯍꯥꯟ ꯅꯍꯥꯟ ꯑꯃꯨꯛ ꯁꯥꯟꯅꯕꯗꯣ ꯑꯥꯔꯖꯦꯟꯇꯤꯅꯥꯒ ꯁꯥꯟꯅꯕꯗꯣ ꯆꯞ ꯃꯥꯟꯅꯩ ꯅꯥꯏꯟꯇꯤ ꯃꯤꯅꯤꯠ ꯅꯥꯏꯟꯇꯤ ꯃꯤꯅꯤꯠ ꯁꯥꯟꯅꯔꯒ ꯀꯩꯅꯣꯗ ꯐꯤꯞꯇꯤꯟ ꯃꯤꯅꯠꯁ ꯐꯤꯞꯇꯤꯟꯗ ꯅꯩꯈꯤꯕꯅꯦꯕ
ꯑ‌ꯦ‍ꯛꯁꯇ꯭ꯔꯥ ꯍꯥꯞꯄꯗꯨꯗ
ꯍꯣꯏ ꯗꯥꯎ ꯌꯥꯕ ꯍꯥꯏꯇꯥꯔꯦ ꯑꯔꯖ‌ꯦꯟꯇꯤꯅ ꯗꯥꯎ ꯈꯜꯂꯦꯕ
ꯅꯍꯥꯟꯒꯤꯗꯣ ꯃꯣꯏ ꯄꯣꯔꯦꯅ ꯑꯥꯔꯖꯦꯟꯇꯤꯅꯥꯒꯤ ꯃꯤꯗ‌ꯣ ꯃꯌꯥꯝꯗꯨꯅ ꯈꯨꯄꯥꯛ ꯇꯧꯅꯔꯨꯔꯀꯥꯟ ꯂꯥꯁꯇ ꯉꯝꯃꯛꯄꯗꯤ ꯍꯦꯔꯣꯗꯤꯗꯤ ꯍꯦꯔꯣꯗꯤ ꯂꯥꯁꯇ ꯍꯥꯏꯗꯨꯅꯤ
ꯒꯣꯜ ꯑꯅꯤ ꯆꯟꯖꯜ ꯒ‌ꯣꯜ ꯒꯣꯜ ꯑꯅꯤ ꯆꯟꯁꯤꯟ ꯃꯇꯨꯡ ꯂꯣꯏꯔꯝꯗꯥꯏ ꯑꯔꯣꯏꯕꯗ ꯍꯧꯔꯛꯄꯗꯨ ꯍꯦꯛ ꯍꯧꯔꯛꯄꯅꯦ
ꯑ‌ ꯃꯦ ꯃꯦꯁꯤꯁꯨ ꯍꯟꯗꯛꯇꯤ ꯌꯥꯝ ꯇꯧꯔ ꯃꯥꯜꯂꯦ ꯃꯦꯁ ꯑꯃꯒ ꯒꯣꯜ ꯑꯍꯨꯝꯒ ꯆꯜꯂ ꯃꯥꯜꯂꯦ ꯃꯥꯖꯨ
ꯑꯍꯥꯟꯕ ꯁꯥꯟꯅꯕꯗ ꯌꯦꯉꯣ ꯍꯦꯇ꯭ꯔꯤꯛ ꯐꯪ ꯂꯧꯔꯕꯅꯦꯕ
ꯃꯥꯖꯦ ꯍꯦꯠ ꯇ꯭ꯔꯤꯛꯇ ꯑꯝꯇ ꯆꯟꯗ꯭ꯔꯤꯕ ꯃꯥꯜꯂꯦ ꯍꯟꯗꯛ ꯆꯜꯂꯤꯁꯦ ꯅꯠꯇꯅ
ꯍꯣꯏ ꯑꯍꯥꯟꯕꯗ ꯒꯣꯜ ꯑꯍꯨꯝ ꯆꯪꯈ꯭ꯔꯦ ꯗꯥꯎ ꯑꯗꯨꯝ ꯌꯥꯗꯧ ꯃꯥꯜꯂꯦꯕ
ꯃꯥꯅ ꯀꯩꯅꯣ ꯇꯧꯕꯩꯗ ꯒꯣꯜꯗꯟ ꯕꯨꯠꯁꯦ ꯃꯥꯒ ꯕꯥꯄꯦꯒ ꯂꯧꯅꯦꯅ ꯇꯥꯟꯅꯔꯝꯕꯗꯣ ꯃꯥ ꯑꯗꯨꯝ ꯂꯧꯒ꯭ꯔꯅꯤꯅꯦ
ꯑꯦ ꯃꯥ ꯆꯥꯟꯁꯁꯦ ꯋꯥꯡꯉꯦ ꯂꯧꯔꯅꯤꯗ ꯃꯥ ꯅꯍꯥꯟꯗꯪ
ꯃꯥꯒꯥ ꯅꯛꯅꯕ ꯀꯩꯅꯣ ꯍꯥꯏꯒꯤꯕꯅꯦ ꯑꯩ ꯀꯥꯎꯕꯅꯤꯅꯦ ꯕꯥꯄꯦ ꯃꯥ ꯑꯗꯨꯝ ꯂꯧꯔꯅꯤꯗꯤ ꯍꯥꯏꯗ ꯉꯁꯤꯃꯨꯛ ꯆꯟꯈꯔꯗꯤ ꯑꯗꯨꯝ ꯂꯧꯔꯅꯦꯕ ꯍꯣꯏ ꯌꯥꯎꯔꯦ
ꯀꯥ‌ ꯇꯥꯔꯒꯗꯤ ꯃꯦꯁ ꯑꯅꯤꯃꯨꯛꯇꯤ ꯂꯩꯔꯤꯕ
ꯍꯣꯏ ꯉꯁꯤꯒ ꯃꯦꯁ ꯑꯅꯤ ꯏ ꯑꯃꯨꯛ ꯆꯜꯂꯗꯤ ꯑꯗꯨꯝ ꯂꯧꯔꯗꯕꯅꯦꯕ ꯑꯗꯨꯒꯤ ꯃꯇꯨꯡ ꯉꯝꯒꯦꯔꯥ ꯉꯝꯒꯦꯔꯥ ꯉꯝꯃꯣꯏ ꯍꯣꯏ ꯂꯩꯥꯔꯤꯌꯦ
ꯑꯗꯨ ꯀꯥꯕꯗꯨ ꯌꯦꯡ ꯌꯥꯔꯦ ꯃꯥ ꯃꯃꯥꯡꯗꯁꯨ ꯂꯧꯈꯤꯕ ꯀꯩꯅꯣꯝ
ꯍꯣꯏ ꯃꯃꯥ ꯗꯨꯝ ꯂꯧꯌꯦꯗ ꯑꯗꯨꯝ ꯑꯍꯟ ꯑꯣꯏꯖꯔꯁꯨ ꯃꯥꯗꯤ ꯑꯗꯨꯝ ꯍꯣꯠꯅ ꯍꯣꯠꯅꯩꯌꯦꯕ ꯍꯥꯏꯗꯤ ꯑꯔꯣꯏꯕꯅꯤꯀꯣ ꯀꯥꯏꯅꯒ ꯑꯗꯨꯝ ꯈꯜꯂꯒꯀꯣ ꯆꯦꯟꯕ ꯈꯣꯠꯄ ꯑꯗꯨꯝ ꯐꯖꯅ ꯆꯦꯟꯕꯅꯦꯕ
ꯃꯃꯥꯡꯒꯤꯗ ꯂꯣꯏꯔꯅꯤ ꯈꯣꯠꯂꯅꯤ ꯀꯩ ꯇꯧꯕ
ꯎꯝ ꯆꯍꯤ ꯅꯤꯐꯨ ꯁꯨꯔꯝꯃꯅꯤꯅꯦ ꯅꯤꯐꯨ ꯁꯨꯗꯣꯔꯦ ꯍꯥꯏꯕ꯭ꯔꯥ ꯁꯨ ꯍꯦꯜꯂꯦ ꯍꯥꯏꯕ꯭ꯔꯥ
ꯏꯃꯥꯅ ꯑꯃꯨꯛ ꯍꯟꯕꯀꯣ
ꯎꯝ
ꯑꯥ ꯃꯣꯏ ꯕꯣꯜꯁꯤꯗꯨꯝ ꯌꯦꯡꯕꯁꯦ ꯅꯨꯡꯗꯤ ꯅꯨꯡꯉꯥꯏꯕꯅꯤꯗ ꯐꯥꯏꯚ ꯖꯤ ꯑꯣꯏꯔꯝꯕꯗꯤꯀꯣ ꯌꯥꯝ ꯅꯨꯡꯉꯥꯏꯒꯗꯕ ꯐꯣꯔ ꯖꯤꯅꯤꯅ ꯅꯦꯠꯋꯔꯛꯁꯨ ꯅꯨꯡꯉꯥꯏꯇꯦ ꯑꯗꯨꯗ ꯑꯗꯨꯝ ꯎꯡꯉ ꯎꯡꯉ ꯆꯞꯄ ꯆꯞꯄꯒ ꯑꯗꯨꯝ
ꯐꯅ ꯕꯨꯁꯇꯔ ꯀꯥꯞꯄꯗꯣ ꯉꯝꯃꯛꯇ꯭ꯔꯦꯅ ꯑꯩꯅ ꯁꯦꯕ ꯑꯃꯁꯨ ꯑ ꯔꯤꯆꯥꯔꯖ ꯇꯧꯁꯟꯕꯅꯦꯕ
ꯖꯤꯑꯣꯗ ꯑꯣꯏꯅ ꯑꯣꯟꯂꯁꯤꯔ ꯈꯟꯕꯅꯦ ꯅꯦꯠꯋꯥꯛ ꯌꯥꯝ ꯅꯨꯡꯉꯥꯏꯇꯦꯅꯦ ꯁꯥꯏꯁꯦ ꯑꯦꯌꯥꯔꯇꯦꯜꯁꯦ
ꯏꯁꯦꯜꯒꯤ ꯃꯤ ꯑꯅꯤ ꯂꯩꯅ ꯀꯅꯥ ꯀꯅꯥ ꯑꯣꯏꯖꯥꯟ ꯆꯧꯀ꯭ꯔꯤꯗꯒ ꯐꯝꯃꯤꯁꯦ
ꯀꯔꯤ
ꯏꯁꯄꯤꯁꯦꯜꯒꯤ ꯃꯤ ꯑꯅꯤ ꯂꯩꯌꯦꯕ ꯃꯣꯏ ꯉꯁꯤꯗꯤ ꯔꯥꯎꯟꯗꯤ ꯈꯔꯗꯤ ꯇꯣꯏꯅꯤ ꯕꯣꯜ ꯍꯧꯈ꯭ꯔꯕꯨꯗꯤ ꯍꯧꯖꯤꯛꯄꯨꯗꯤ ꯀꯩꯅꯣ ꯇꯧꯔꯝꯒꯤꯅꯤꯌꯦ ꯄꯥꯏꯔꯝꯒꯤꯅꯤꯌꯦ ꯄꯥꯏ ꯂꯣꯏꯕꯩ ꯃꯥ ꯊꯣꯡꯗꯤ ꯊꯣꯛꯂꯛꯀꯅꯦꯕ
ꯃꯥꯅꯦ ꯄꯥꯏ ꯂꯣꯏꯒ ꯊꯣꯛꯂꯛꯀꯅꯤ
ꯎꯝ ꯑꯗꯨꯝ ꯀꯥꯟꯗꯅꯦ ꯈꯔ ꯂꯧꯈꯠꯇꯣꯏꯁꯤꯅ
ꯍꯣꯡꯕ ꯈꯣꯠꯄ ꯇꯧꯍꯧꯕꯗꯣꯀꯣ
ꯅꯠꯇꯦ ꯔꯥꯎꯟꯗ ꯂꯣꯏꯕꯩꯗꯨꯗ ꯂꯣꯏꯔꯝꯃꯅꯦꯕ ꯃꯣꯏ ꯊꯣꯡ ꯂꯣꯏꯔꯝꯃꯅꯦꯕ ꯍꯧꯖꯤꯛ ꯀꯟꯅ ꯄꯥꯏꯔꯝꯈꯤꯅꯦ ꯋꯥꯔꯤ ꯋꯥꯇꯥꯏꯒ ꯇꯧꯗꯅ
ꯌꯥꯧꯔꯝꯃꯅꯤ ꯃꯥꯒꯤ ꯃꯈꯣꯟ ꯌꯥꯔꯛꯄꯗꯨꯒ
ꯗꯩꯗꯤꯉ ꯑꯗꯨ ꯄꯥꯏ ꯂꯣꯏꯔꯛꯄꯒꯤ ꯕꯣꯜ ꯂꯥꯛꯇ꯭ꯔꯤꯉꯩ ꯃꯔꯛꯀꯤꯗꯨꯗ ꯉꯥꯏꯍꯥꯛꯇꯪ ꯀ꯭ꯋꯥ ꯆꯥꯕ ꯊꯣꯛꯂꯛꯈꯤꯅꯤ ꯃꯣꯏ
ꯔꯥꯎꯟ ꯀꯣꯏꯠ ꯆꯠꯈꯤꯅꯤ ꯃꯣꯔ ꯍꯩ ꯍꯕꯒ ꯆꯪꯈ꯭ꯔꯅꯦꯕ ꯑꯃꯛ ꯆꯪꯉꯒ ꯌꯦꯡꯉꯅꯤ ꯑꯗꯨꯒꯤ ꯕ꯭ꯔꯦꯛ ꯇꯝꯗꯔꯒ ꯑꯃꯨꯛ ꯊꯣꯛꯂꯛꯀꯗꯧ ꯃꯥꯜꯂꯦ
ꯕꯦꯛꯁꯨ ꯄ ꯀꯌꯥ ꯊꯦ ꯃ
ꯄꯨꯡ ꯀꯩꯅꯣꯗ ꯊꯥꯔꯅꯤ ꯄꯨꯡ ꯕꯔꯣ ꯃꯈꯥꯏ ꯁꯟꯅꯔꯅꯤꯀꯣ ꯄꯨꯡ ꯑꯃꯒ ꯑꯃꯠ ꯇꯔꯥꯃꯉꯥ ꯃꯤꯅꯤꯠ ꯀꯨꯟ ꯑꯗꯨꯋꯥꯏꯗ ꯕ꯭ꯔꯦꯛ ꯊꯣꯛꯂꯛꯑꯅꯤ
ꯑꯦꯁ ꯀꯌꯥ ꯅꯤꯡ ꯀꯌꯥ ꯍꯒꯣ
ꯕ꯭ꯔꯦꯛ ꯂꯣ
ꯑ
ꯄꯨꯡꯈꯥꯏ ꯑꯣꯏꯕ꯭ꯔꯥ ꯀ꯭ꯔꯣ ꯈꯪꯗꯦꯅꯦ ꯄꯨꯡꯈꯥꯏ ꯑꯃ ꯑꯣꯏ ꯄꯨꯡꯈꯥꯏ ꯌꯧꯕ꯭ꯔꯥ ꯌꯧꯗꯕ꯭ꯔꯥ ꯍꯪꯉꯦ
ꯀꯥꯏꯅ ꯑꯃꯨꯛ ꯊꯣꯛꯂꯛꯇꯧ ꯃꯥꯟꯗ꯭ꯔꯦꯗ ꯑꯗꯨꯗꯤ ꯃꯥꯗꯣ ꯇꯥꯏꯃꯤꯡꯗꯨ ꯑꯗꯨ ꯍꯧꯖꯤꯛ ꯍꯧꯗ꯭ꯔꯤꯉꯩ ꯇꯥꯏꯃꯤꯡꯗꯣ ꯃꯥ ꯀꯄꯜꯁꯔꯤ ꯊꯣꯛꯇꯤ ꯊꯣꯛꯂꯛꯀꯅꯦꯕ ꯑ
ꯈꯪꯗꯦ ꯉꯔꯥꯡꯗꯤ ꯑꯗꯨꯝ ꯑꯗꯨꯝ ꯂꯥꯛꯄ ꯃꯥꯜꯂꯦ
ꯑ ꯌꯥꯎꯔꯂꯣ
ꯑꯣ
ꯔ ꯑꯩ ꯂꯥꯛꯄ ꯑꯩꯗꯤ ꯈꯪꯍꯧꯗ꯭ꯔꯦꯅꯦ
ꯅꯣꯡꯉꯥ ꯅꯣꯡꯉꯥꯝꯗ ꯂꯥꯛꯑꯦ ꯄꯨꯡ ꯃꯉꯥ ꯑꯗꯨꯗꯥꯏꯗ
ꯑ
ꯄꯨꯡ ꯃꯉꯥ ꯇꯥꯔꯝꯗꯥ ꯄꯨꯡ ꯃꯔꯤ ꯃꯈꯥꯏ ꯍꯦꯟꯂꯕ ꯃꯥꯜꯂꯦ
ꯀꯔꯤꯝ ꯍꯥꯏꯔꯝꯗꯦꯕꯣ
ꯍ ꯗ ꯂꯥꯛꯑꯒ ꯑꯩ ꯍꯧꯒꯠꯂꯒ ꯍꯣꯏ ꯍꯣꯏ ꯂꯩꯔꯣ ꯂꯩꯔꯣ ꯍꯥꯏꯔꯦ ꯍꯥꯏꯔꯦ ꯑꯗꯨꯨꯡ ꯍꯟꯈꯤꯕꯅꯤ ꯒꯥꯔꯤ ꯆꯠ ꯊꯧꯔꯒ ꯑꯩ ꯑꯗꯨꯗꯣ ꯒꯦꯔ ꯍꯥꯡꯗ꯭ꯔꯤꯗ ꯃꯥ ꯂꯥꯛꯄꯗ ꯍ ꯃꯥꯇꯗ꯭ꯔꯤ
ꯇꯨꯃꯤ ꯑꯁꯦ ꯊ ꯂꯀꯅꯤ ꯄꯑ ꯅꯉ ꯂꯧꯕꯗ ꯑ ꯑꯃ ꯑꯩ ꯑꯃ ꯌꯥꯎꯋꯤ ꯅꯪ ꯅꯝꯗꯥꯒꯤꯗꯨꯗ ꯇꯧꯔꯒ ꯃꯩꯒ ꯊꯥꯔꯒ ꯄꯨꯠ ꯉꯥꯡꯔꯒ ꯀꯥꯏꯅ ꯇꯧꯔꯒ ꯐꯝꯕ ꯉꯝꯈꯠꯂꯛꯇ꯭ꯔꯕꯅꯦ
ꯎꯝ
ꯑꯁ ꯅꯥꯄꯤ ꯃꯔꯛꯇꯨꯗ ꯁꯜꯂꯒ ꯇꯥꯔꯒ ꯃꯩꯒ ꯊꯥꯒ ꯑꯗꯨꯨꯝ ꯂꯩꯕꯅꯦꯕ ꯁꯥꯔ ꯂꯣꯡ ꯅꯝꯕ ꯇꯥꯕ ꯀꯩꯅꯣ ꯇꯧꯅꯤꯅꯦ ꯂꯥꯛꯑꯦ ꯑꯗꯨꯒ ꯑꯁꯨꯛ ꯀꯩꯅꯣ ꯇꯧꯋꯗꯨꯗꯤ ꯀꯩꯅꯣ ꯍꯧꯗꯣꯔꯛꯑꯦ ꯑꯗꯨꯒ ꯀꯩꯅꯣ ꯇꯧꯔꯤꯦ ꯍꯧꯒꯠꯂꯒꯗꯧꯁꯦ ꯐꯝꯃꯨ ꯐꯝꯇ ꯐꯝꯇ ꯍꯧꯒꯠꯂꯣ ꯐꯝꯃꯨꯁꯦ
ꯗ꯭ꯔꯥꯝ ꯂꯥꯛꯕꯗ꯭ꯔꯕ
ꯍꯣꯏ ꯍꯣꯏ ꯑꯩꯗꯤ ꯑꯁ ꯉꯝꯃꯛꯇꯗꯅ ꯃꯩ ꯃꯩꯗꯤ ꯊꯥꯔꯝꯕ ꯃꯩ ꯊꯥꯔꯗ ꯇꯧꯔꯒ ꯅꯥꯄꯤ ꯑꯃ ꯍꯥꯟꯅꯩ ꯍꯧꯖꯤꯛ ꯀꯩꯅꯣ ꯁꯥꯔꯤꯕ ꯀꯩꯅꯣꯒꯤꯗꯣ
ꯍꯣꯏ
ꯗ꯭ꯔꯦꯟ ꯃꯅꯥꯛ ꯀꯤꯔ ꯇꯧꯔꯒꯁꯥꯡ ꯉꯧ ꯇꯤꯡꯊꯣꯛꯑꯒ ꯑꯗꯨꯝꯥꯔ ꯇꯨꯝꯕ ꯂꯩꯔꯅꯦꯕ ꯄꯄꯥꯥꯏ ꯆꯣ
ꯎꯝ
ꯑ ꯁꯥꯡ ꯐꯩꯅꯤ ꯑꯗꯨ ꯀꯟꯅ ꯇꯧꯔꯤꯉꯩ ꯃꯇꯝꯁ ꯑꯁꯕ ꯌꯥꯎ ꯑꯠꯇꯒꯗꯤ ꯀꯦ ꯊꯛꯇ꯭ꯔꯒꯗꯤꯅ‌ꯦ ꯊꯛꯑꯀꯥꯟꯗꯕꯨ ꯇꯨꯝꯅꯤꯡꯕꯩ ꯋꯥꯅꯦꯕ
ꯕꯣꯁꯤꯅꯦ ꯅꯨꯡꯉꯥꯏꯗꯣꯔꯤ ꯍꯣꯔꯦꯟ
ꯐꯣꯟ ꯇꯧꯔꯛꯄꯁꯤꯅ ꯐꯣꯟ ꯇꯧꯔꯛꯄꯁꯤꯅ ꯈꯪꯗꯦ ꯃꯤꯁꯤꯡꯁꯦ ꯑꯁ ꯒꯨꯗ ꯅꯥꯏꯠ ꯃꯅꯝꯁꯨ ꯅꯝꯗꯥꯏ ꯅꯣꯏ ꯑꯥ ꯀꯩꯅ‌ꯣ ꯃꯅꯨꯡꯗꯗꯤ ꯀꯥꯡ ꯀꯌꯥ ꯂꯩꯔꯝꯃꯣꯏꯗ
ꯀꯥ ꯍ‌ꯦꯟꯅꯕꯨꯗꯤ ꯃꯅꯨꯡꯗ ꯂꯩꯕꯅꯤꯟ ꯀꯥ ꯍ‌ꯦꯟꯅꯕꯨꯗꯤ ꯂꯩꯇꯦꯗ ꯑꯗꯣ ꯈꯤꯇꯪ ꯇꯪꯕꯨꯗꯤ ꯆꯤꯛꯄ
ꯑꯗꯨꯗꯨꯒꯁꯤ ꯇꯥꯗ ꯀꯨꯏꯔꯦꯅꯦ ꯈ‌ꯣꯏꯅ ꯃꯅꯤꯡꯗ ꯑꯗꯨꯝ ꯇꯥ ꯂꯩꯔꯦ ꯑꯅꯝꯕ
ꯀꯥꯡꯗꯤ ꯐꯖꯅ ꯆꯤꯛꯄ ꯀ‌ꯦꯖꯨꯜꯇꯤ ꯃꯅꯨꯡꯁ‌ꯦ ꯋꯥꯖꯕꯩ ꯋꯥꯅꯤ ꯀꯥꯡꯗꯤ ꯆꯤꯛꯇꯕꯅꯦꯕ
ꯀꯥꯡ ꯆꯤꯛꯇ‌ꯦ ꯑꯩꯈꯣꯏꯅ ꯃꯅꯤꯡ ꯃꯇꯥꯏ ꯇꯥꯕꯒꯥꯟꯗꯅ ꯈꯔ ꯑꯗꯨꯒꯨꯝꯕ ꯀꯩ ꯑꯣꯏ ꯀꯥꯡ ꯅꯨꯡꯗꯥꯡꯗꯅꯀꯣ ꯒꯨꯠꯅꯥꯏꯠ ꯊꯥꯔꯁꯨ ꯑꯁ ꯑꯩꯗꯤ ꯒꯨꯠꯅꯥꯏꯠ ꯃꯅꯝ ꯅꯝꯕ ꯌꯥꯗꯕꯀꯣ
ꯎꯝ
ꯐꯤꯟꯅꯥꯏ ꯃꯅꯝ ꯅꯝꯕ ꯌꯥꯔꯗꯤ ꯑꯩꯖ‌ꯦ ꯑꯦꯂꯔꯖꯤꯁꯨ ꯂꯩꯕꯅꯤꯅ ꯌꯥꯗꯕ
ꯅꯨꯡꯁꯤꯠ ꯃꯔꯝꯅꯤꯅ ꯑꯃꯨꯛ ꯒꯨꯠ ꯅꯥꯏꯠ ꯊꯥꯔꯁꯨ ꯀꯥꯟꯅꯔꯣꯏ ꯌꯦꯔꯨꯝ ꯃꯀꯨ ꯊꯥꯔ‌ꯣ ꯑꯣꯗꯣ ꯃꯆꯩꯕꯗꯤ
ꯑꯣꯛꯁ‌ꯣꯗ‌ꯣꯃ‌ꯣꯁ ꯇꯩꯕꯁꯨ ꯍꯩꯅꯗꯦ ꯑꯗꯨꯝꯁꯨ ꯇꯩꯗ‌ꯦꯗ ꯑꯩ ꯐꯤꯅ ꯑꯗꯨꯝ ꯒꯨꯠꯅꯥꯏꯠꯄꯨꯗꯤ ꯊꯥꯔꯦ ꯎꯄꯥꯏ ꯂꯩꯇꯕꯒꯤ ꯑꯗꯨꯝ ꯐꯤꯗꯨꯝ ꯍꯨꯝꯃ ꯍꯨꯝꯃꯒ ꯑꯗꯨꯝ ꯂꯩꯔꯦ
ꯎꯝ ꯐꯤ ꯍꯨꯝꯕ ꯍꯥꯏꯖ‌ꯦ ꯅꯪ ꯀ ꯐꯣꯟ ꯃꯦꯟꯇꯕꯩꯅꯦ ꯒ‌ꯦꯝꯒꯨꯝꯕ ꯁꯥꯟꯅꯔꯛꯗꯤ ꯑꯁ ꯐꯤ ꯍꯨꯝꯕ ꯁꯪꯉ‌ꯣꯏꯗꯩꯟ
ꯃꯥꯅꯦ
ꯑꯦ ꯑꯥꯔꯇꯤ ꯃꯅꯨꯡꯕꯨꯗꯤ ꯀꯥꯡꯕꯨꯗꯤ ꯆꯤꯛꯇꯦꯗ ꯍꯥꯏ ꯃꯥꯏ ꯀꯩꯅꯣꯗꯣ ꯂꯩꯕꯅꯤꯅ ꯗꯨꯝ ꯅꯦꯠꯋꯥꯛꯇ‌ꯣ ꯈꯤꯇꯪꯗꯤ ꯅꯨꯡꯉꯥꯏꯇꯦ
ꯍꯣꯏ ꯃꯅꯨꯡ ꯄꯨꯔꯥ ꯃꯅꯨꯡ ꯑꯣꯏꯕꯅꯤꯅꯀꯣ
ꯎꯝ
ꯑꯥ ꯌꯨꯝꯃꯨꯛ ꯍꯟꯗꯨꯏꯔꯣ ꯑꯗꯨꯗꯨꯝ ꯇꯨꯝꯗꯨꯏꯔꯣ
ꯑꯁ ꯍꯌꯦꯡꯁꯦ ꯑꯁꯣꯝ ꯆꯠꯇꯣꯏꯅꯤꯅ ꯌꯨꯝ ꯍꯜꯂꯅꯤꯗ
ꯑꯣ
ꯑꯁ ꯀꯥꯟꯅꯥꯗ‌ꯦꯗ ꯍꯧꯖꯤꯛ ꯑꯁ ꯅꯨꯡꯉꯥꯏꯒꯗꯕ ꯍꯌꯦꯡ ꯐꯝ ꯂꯩꯒꯗꯕ ꯗ꯭ꯌꯨꯇꯤꯖ‌ꯦ ꯌꯦꯡꯉꯣ ꯅꯨꯡꯁꯥ ꯃꯔꯛꯇꯨꯗ ꯃꯨꯛ ꯇꯧꯗꯣꯏꯅꯦ
ꯑꯗꯨꯅ‌ ꯁꯨꯇꯤꯅꯦ ꯇꯧꯕꯅꯤꯅꯦ ꯑꯗꯨꯅꯦ ꯐꯥꯔꯁ ꯁꯨꯇꯤ ꯐꯥꯔꯁ ꯗ꯭ꯌꯨꯇꯤꯗꯤꯅ‌ꯦ ꯅꯨꯡꯉꯥꯏꯒꯗꯕꯗꯨꯗ ꯑꯥꯗ ꯑꯃꯨꯛ ꯆꯠꯇꯧꯕꯀꯣ
ꯎꯝ ꯑꯗꯣ ꯍꯌꯦꯡꯗꯤ ꯁꯨꯇꯤꯁꯨ ꯑꯃꯨꯛ ꯑꯣꯏꯕꯅꯤꯅ ꯑꯃꯨꯛ ꯍꯦꯟꯅ ꯀꯣꯝꯃꯤꯗꯅ
ꯎꯝ
ꯅꯨꯡꯉꯥꯏꯕ ꯃꯐꯝ ꯂꯩꯒꯗꯧꯁꯤꯗ ꯐꯦꯟ ꯃꯈꯥ ꯐꯝ ꯂꯩꯒꯗꯕꯅꯤꯅ ꯑꯁꯣꯝꯗ ꯅꯨꯡꯁꯥ ꯃꯛꯇ ꯊꯕꯛ ꯑꯃꯨꯛ ꯁꯨꯗꯣꯏꯅꯦꯕ ꯀꯥꯟꯅꯕꯗꯣ ꯀꯥꯟꯅꯕ ꯐꯪꯕ ꯅꯠꯇꯕ ꯑꯗꯨꯒꯤ ꯃꯊꯛ ꯈꯣꯟꯊꯤ ꯑꯣꯏꯅ ꯆꯥꯕ
ꯈꯣꯟꯊꯤ ꯈꯣꯟꯊꯤ ꯑꯗꯨꯝ ꯆꯥꯕ꯭ꯔ‌ꯣ ꯍꯥꯏꯖꯦ
ꯑꯁ ꯑꯗꯨꯝ ꯑꯗꯨ ꯑꯗꯨ ꯇꯧ ꯍꯥꯏꯒꯅ ꯅꯍꯥꯟꯁꯨ ꯀꯩꯅ‌ꯣ ꯇꯧꯋꯤ ꯃꯥꯅ ꯅ ꯒꯨꯏꯗꯁꯨ ꯍꯥꯏꯕꯅ‌ꯦ ꯒꯨꯏ ꯃ‌ꯣꯏ ꯂꯩꯉꯥꯏ ꯍꯥꯏꯔꯛꯄꯅ‌ꯦ ꯑꯋꯥꯊꯕꯤꯒꯤꯗꯣꯛ ꯀꯔ ꯇꯧꯔ ꯃꯥꯅ ꯊꯥꯎ ꯍꯥꯏꯕ ꯖꯒꯥꯗꯨꯗ ꯑꯝꯇ ꯊꯥꯔꯑꯗꯤ ꯀꯁꯤ ꯂꯩ ꯃꯤ ꯑꯩ ꯈꯣꯃ ꯆꯂꯅ ꯃꯥꯒꯦ ꯀꯗꯥ ꯑꯣꯏꯗ ꯃꯥꯏ ꯊ ꯊꯥꯎ ꯍꯥꯏꯕ ꯖꯒꯥꯁꯨ ꯊꯥꯅꯦꯕ ꯑꯗꯨꯗ ꯊꯦ ꯊꯥꯎꯒ ꯀꯥꯎꯕꯦ ꯋꯥ ꯋꯥꯔ ꯇꯧꯔꯦ ꯃ ꯃꯅ ꯇꯥꯡꯃꯤ ꯄꯗꯗꯤ ꯏꯅꯤ ꯉꯥꯡꯉꯣ ꯇꯉ
ꯐꯪꯉꯤꯗꯦ ꯋꯥ ꯌꯥꯝꯃꯤ
ꯎꯝ
ꯋꯥ ꯌꯥꯝ ꯄꯦꯠꯄ ꯖꯥꯠꯅꯤꯅ ꯑꯗꯨꯣꯏꯅ ꯄꯥꯜꯂꯤ
ꯄ ꯄ ꯂꯤꯗ ꯐꯗꯅ ꯆꯥꯕ ꯊꯛꯄꯗꯤ ꯌꯥꯝ ꯅꯨꯡꯉꯥꯏꯌꯦꯕ ꯑꯗꯨꯒ ꯊꯕꯛꯀꯤꯗꯤꯀꯨꯞ ꯑꯃꯅꯤꯅꯤꯅ ꯑꯗꯩ ꯋꯥ
ꯑꯣ
ꯇ ꯂꯩꯦꯕ ꯑꯗꯨ ꯑꯗꯨꯗꯒ ꯑꯗꯨꯗ ꯑꯗꯨ ꯉꯥꯎꯔꯗꯣꯏ ꯉꯥꯎꯔꯒ ꯀꯩꯅꯣ ꯇꯧꯗꯣꯏ ꯄꯣꯠꯇꯣ ꯑ ꯅꯣꯡꯉꯥꯜꯂꯒ ꯑꯗꯨꯝ ꯋꯥꯔꯤ ꯑꯃꯗ ꯑꯗꯨꯝ ꯌꯥꯎꯏꯅꯦꯉꯟꯗꯔꯤꯁꯦ
ꯑꯣ
ꯅꯍꯥꯟꯗꯤ ꯐꯖꯦ ꯅꯍꯥꯟꯁꯨ ꯀꯩꯅꯣ ꯇꯧꯕꯅꯦ ꯑ ꯎ ꯑꯗꯨ ꯋꯥꯔꯤꯔꯦ ꯀꯥꯟꯗ ꯑꯗꯨ
ꯃꯤ ꯀꯌꯥ ꯁꯊꯨꯖꯥꯟꯅ ꯍꯥꯏ ꯌꯥ
ꯁꯌꯦꯦꯡꯁꯦ ꯃꯉꯥꯅꯤ ꯇꯔꯨꯛꯃꯨꯛ ꯁꯨꯗꯧ ꯃꯥꯜꯂꯦ
ꯎꯝ
ꯁꯨꯇꯤ ꯑꯣꯏꯔ
ꯑꯩ ꯑꯃꯨꯛ ꯍꯥꯏ ꯍꯥꯏꯔꯛꯀꯦꯀꯣ
ꯍꯣꯏ ꯍꯣꯏ
ꯎꯝ ꯑꯩꯁꯤꯂꯣꯏ ꯂꯣꯏꯗꯧ ꯃꯥꯜꯂꯦ ꯄꯨꯡ ꯄꯨꯡ ꯇꯔꯥꯃꯊꯣꯏ